ꯑ ꯆꯥꯒꯦ ꯆꯥꯒꯦ ꯇꯧꯔꯦ ꯆꯗ꯭ꯔꯤ
ꯆꯥꯒꯦ ꯆꯥꯒꯦ ꯇꯧꯔ ꯆꯥꯗ꯭ꯔꯤꯌꯦ ꯑꯦ ꯀꯩꯁꯥꯡ ꯊꯣꯡꯍꯧꯒꯦ
ꯏꯟꯁꯥꯡꯒ ꯈꯪꯗ꯭ꯔꯦ ꯌꯦꯡꯉꯨꯗ꯭ꯔꯤ ꯑ ꯕꯥ ꯍꯨꯏ ꯌꯥꯝ ꯈꯣꯉꯦ ꯆꯥꯅꯤꯉꯦ
ꯑꯩꯁꯨ ꯆꯠꯅꯤꯡꯉꯤ
ꯎ
ꯑꯩꯈꯣꯏꯗꯣ ꯄꯩꯁꯥ ꯈꯥꯏꯅꯔꯒ
ꯃꯥ
ꯑꯁ ꯌꯥꯝ ꯂꯥꯞꯄꯒ ꯃꯥꯟꯕꯅꯦ ꯑꯗꯣ ꯅꯛ ꯄꯅꯦ ꯑꯩꯈꯣꯏꯒꯤ ꯑꯦꯌꯨ ꯃꯅꯤꯡꯗꯅꯦ ꯑꯩꯈꯣꯏ ꯅꯍꯥꯟ ꯆꯠꯂꯤꯗꯣ
ꯑꯗꯣ ꯐꯖꯕꯅꯦ ꯃꯤ ꯃꯌꯥꯝ ꯆꯠꯅꯕꯅꯦ ꯅꯪ ꯑꯥꯏ ꯖꯤꯗ ꯎꯔꯝꯒꯅꯤ
ꯎꯏꯌꯦ ꯍꯪꯒꯦ ꯇꯧꯔꯝꯃꯤꯅꯤ ꯑꯗꯨ ꯗꯦꯅꯤꯁ ꯍꯣꯏꯗꯅ ꯍꯪꯉꯧꯀꯥꯅ ꯇꯧꯔꯝꯕꯅꯦ ꯑꯩꯉꯣꯟꯗ
ꯑꯩꯉꯣꯟꯗ ꯑꯣ ꯏꯔꯤꯗꯅꯦ ꯏꯔꯤꯗ ꯐꯖꯕꯅꯦ ꯃꯣꯏꯒꯤ ꯀꯩꯅꯣꯗꯣ ꯃꯣꯏꯒꯤ ꯑꯆꯥꯄꯣꯠꯁꯨ ꯌꯥꯝ ꯍꯥꯎꯋꯦꯕꯀꯣꯥ ꯇꯥꯡ ꯌꯥꯝ ꯇꯥꯡꯕꯗꯤ ꯑꯣꯏꯗꯤ ꯌꯦ ꯎꯝ ꯂꯤꯂꯤ ꯖꯔꯥ ꯍꯣꯏꯒꯤ ꯇꯥꯏꯞ ꯇꯥꯡꯕꯗꯤ ꯑꯣꯏꯗꯦꯕꯀꯣ ꯑꯗꯨꯝ ꯆꯥꯡ ꯑꯝꯗ ꯑꯗꯨꯝ ꯂꯩ ꯑꯗꯨꯒ ꯅꯪ ꯀꯣꯐꯤꯗꯣ ꯄꯦꯟꯕꯅꯦ ꯍꯥꯏꯕ ꯀꯣꯐꯤꯗꯣ ꯂꯨꯄꯥ ꯆꯥꯝꯃꯒ ꯄꯤꯔꯕ ꯃꯣꯏꯒꯤ ꯀꯞꯇꯨꯅꯦ ꯌꯥꯝ ꯐꯖꯩꯁꯦ
ꯑꯩꯗꯤ ꯀꯣꯐꯤꯗꯣ ꯍꯩꯅꯗꯦ ꯍꯥꯏꯕ
ꯑꯥ ꯑꯗꯣ ꯀꯣꯐꯤꯗꯣ ꯅꯠꯇꯕꯗꯨꯁꯨ ꯍꯥꯎꯋꯦ ꯑꯇꯣꯞꯄ ꯑꯩꯈꯣꯏꯅ ꯊꯛꯄꯗꯨꯁꯨ ꯃꯤꯜꯁ ꯑꯗꯣ ꯑꯩꯈꯣꯏꯅ ꯀꯣꯐꯤꯗꯣ ꯑꯩꯗꯤ ꯀꯣꯐꯤ ꯊꯛꯀꯦꯅ ꯆꯠꯆꯕꯅꯦꯕ ꯑꯩꯗꯤ ꯀꯣꯐꯤꯗꯣ ꯍꯥꯎꯖꯩꯌꯦꯕꯀꯣ ꯌꯥꯝꯅ ꯑꯗꯨꯒ ꯊꯛꯂꯛꯑꯕ ꯅꯠꯇ꯭ꯔꯣ ꯊꯛꯂꯛꯑꯦ
ꯄꯁꯛꯇꯣ ꯈꯪꯗꯦ ꯌꯥꯝ ꯀꯟꯅ ꯇꯥꯡꯕꯗꯨ ꯑꯣꯏꯗꯦ ꯌꯥꯝ ꯀꯟ ꯑꯗꯨꯝ ꯆꯥꯡ ꯑꯝꯗ ꯂꯩ ꯍꯥꯏꯇꯥꯔꯦ
ꯑꯩꯗꯤ ꯍꯩꯅꯗꯕ ꯀꯣꯐꯤꯁꯦ ꯁꯨꯛꯍꯩ ꯍꯩꯅꯗꯕ
ꯍꯥꯎꯕꯅꯤꯅꯦ ꯅꯪꯅ ꯐꯖꯅ ꯄꯥꯝꯕ ꯌꯧꯗꯕꯩꯩꯅꯦ ꯍꯥꯎꯗꯤ ꯍꯥꯎꯕꯅꯦ ꯄꯥꯝꯗꯕꯩ ꯅꯠꯇꯦ ꯍꯩꯅꯈꯤꯗꯕꯒꯤꯅꯦ ꯅꯪ ꯀꯩꯗꯧꯕꯗ ꯍꯩꯅꯗ꯭ꯔꯤꯅꯣ
ꯈꯪꯗꯦ ꯁꯨꯛꯍꯩ ꯍꯩꯅꯈꯤꯗꯦ
ꯑꯝ
ꯊꯛꯄꯒ ꯁꯨꯝ ꯍꯦꯟꯖꯜꯂꯛꯑꯗꯤ ꯑꯣꯟꯅꯤꯡꯕ ꯑꯃ ꯍꯥꯎꯁꯤꯜꯂꯛꯑꯦ
ꯎ ꯅꯪ ꯍꯥꯎꯇꯕ ꯊꯦꯡꯅꯕꯩꯅꯦ ꯑꯩꯈꯣꯏ ꯑ ꯍꯥꯎ
ꯆꯔꯍꯦ ꯑ ꯍꯥꯎꯇꯕꯒꯤ ꯅꯠꯇꯦ
ꯩꯑꯩꯅ ꯍꯩꯅꯗꯕꯩꯅꯦꯃꯦ ꯑꯩꯗꯤ ꯍꯥꯎꯋꯤ
ꯎꯝ
ꯀꯩꯅꯣ ꯇꯧꯋꯦ ꯑꯗꯨꯒ ꯍꯧꯖꯤꯛꯀꯤ ꯃꯐꯝꯗꯣ ꯑꯇꯣꯞꯄꯁꯨ ꯌꯥꯝ ꯍꯩꯃꯍꯤꯒ ꯌꯥꯜꯂꯁꯨ ꯑꯗꯨꯝ ꯂꯣꯏ ꯍꯥꯎꯋꯦ
ꯎꯝ
ꯑꯩꯈꯣꯏ ꯏꯃꯥꯟꯅꯕꯤ ꯑꯩꯈꯣꯏ ꯃꯔꯤ ꯆꯠꯄꯅꯦꯕ ꯑꯗꯨꯗ ꯑꯦꯛꯖꯥꯝ ꯏꯁꯀꯣꯂꯔꯁꯤꯞ ꯄꯩꯁꯥ ꯐꯪꯕꯩꯗꯨꯗ ꯆꯠꯁꯦꯅ ꯍꯥꯏꯅꯕ ꯏꯁꯀꯣꯂꯥꯔꯁꯤꯞ ꯄꯩꯁꯥꯗꯣ ꯐꯪꯕꯗꯣ ꯑꯦꯛꯖꯥꯝꯃꯨꯛ ꯇꯥꯔꯒ ꯑꯃꯨꯛ ꯌꯩꯊꯣꯛ ꯇꯧ ꯂꯩꯔꯒ ꯑꯦꯛꯖꯥꯝ ꯁꯨꯝ ꯁꯨꯝ ꯇꯧ ꯂꯩꯔꯕ ꯑꯦꯛꯖꯥꯝ ꯂꯣꯢꯔ ꯆꯠꯂꯁꯦꯗ ꯅ ꯏꯊꯣꯛꯑꯒ ꯆꯠꯄꯅꯦꯕ ꯀꯣꯟꯅ ꯑꯩꯈꯣꯏꯅ ꯆꯥꯇ꯭ꯔꯤꯀꯥꯟꯗ ꯁꯣꯅꯤꯌꯥ ꯃꯆꯥꯒꯁꯦ ꯌꯥꯝ ꯆꯠꯈꯤꯕꯅꯦ ꯃꯤ ꯌꯥꯝ ꯆꯠꯅꯕꯅꯦ ꯑꯗꯨ ꯃꯐꯝꯗꯣ
ꯑꯗꯨꯅꯦ ꯈꯪꯍꯧꯗꯦ ꯑꯩꯈꯣꯏ ꯃꯐꯝꯐꯧ ꯈꯪꯗꯦ
ꯎꯝ ꯑꯗꯨ ꯉꯥꯛ ꯉꯥꯏꯔꯗꯨꯕꯣ ꯑꯩꯁꯨ ꯅꯠꯂꯨꯔꯅꯤ ꯈꯔ ꯂꯩꯔꯒ ꯆꯠꯜꯆꯣ ꯎꯝ ꯀꯩꯅꯣ ꯐꯖꯕꯅꯦ ꯃꯣꯏ ꯃꯐꯝꯗꯣ ꯆꯥꯎꯋꯦꯕꯀꯣ ꯑꯗꯨꯝ ꯌꯥꯝ ꯀꯟꯅ ꯀꯩꯅꯣ ꯇꯧꯗ꯭ꯔꯁꯨ ꯑꯗꯨꯝ ꯆꯥꯎꯋꯦ ꯎꯝ ꯑꯗꯨꯒꯤꯗꯨꯗ ꯀꯩꯅꯣ ꯑꯃꯁꯨ ꯂꯩꯌꯦ ꯂꯨꯍꯣꯡꯕꯝ ꯑꯃꯁꯨ ꯂꯩꯌꯦꯕ ꯃꯣꯏ ꯃꯐꯝꯗꯨꯗ ꯑꯗꯨꯝ ꯍꯥꯏꯗꯤ ꯃꯔꯤ ꯃꯔꯤ ꯂꯩꯕꯗꯣ
ꯎꯝ
ꯑꯥ ꯕ ꯐꯨꯠꯕꯣꯜ ꯁꯥꯟꯅꯕꯝ ꯑꯃꯁꯨ ꯂꯩꯌꯦ ꯑꯗꯒꯤ ꯀꯩꯅꯣ ꯑꯃꯁꯨ ꯂꯩ ꯇꯨꯔꯩ ꯀꯂꯦꯛꯁꯟ ꯈꯪꯕ꯭ꯔꯥ
ꯀꯔꯤ ꯅꯨꯔꯩ ꯀꯂꯦꯛꯁꯟ ꯈꯪꯉꯦ ꯑꯗꯨꯗꯣ ꯃ ꯑꯣ ꯑꯗꯨ ꯃꯔꯤ ꯑꯗꯨꯃꯥꯏꯅ ꯂꯩꯗꯣꯢꯕ ꯃꯔꯤ ꯃꯔꯤ ꯃꯔꯤ ꯂꯩꯗꯣꯢꯕ ꯆꯪꯕꯝꯗꯣ ꯄꯨꯂꯞ ꯍꯪꯉꯛꯀꯦ ꯈꯪꯗ꯭ꯔꯗꯤ ꯃꯐꯝ ꯑꯗꯨꯝ ꯑꯦꯝ ꯌꯨ ꯅꯥꯀꯟꯒꯤ ꯂꯕ ꯔꯣꯠ ꯀꯥꯏꯅ ꯍꯥꯢꯅꯕꯗꯣ ꯈꯪꯕ꯭ꯔꯣ ꯗꯣ ꯈꯪꯉꯦꯍꯦ ꯑꯗꯨꯕꯨꯗꯤ ꯑꯗꯨ ꯑꯗꯨꯗ ꯂꯩꯔꯦ ꯑꯗꯨꯒ ꯆꯥꯎ ꯕꯤꯂꯥ ꯍꯥꯏꯕ꯭ꯔꯥ ꯑꯃ ꯂꯩꯕꯗꯣ ꯈꯪꯕ꯭ꯔꯥ ꯑꯗꯨ ꯌꯧ ꯑꯗꯨ ꯌꯧꯗ꯭ꯔꯤꯀꯥꯟꯗ ꯑꯗꯨ ꯌꯧꯗ꯭ꯔꯤꯀꯥꯟꯗ ꯑꯣꯏꯗꯣꯢꯕ ꯁꯣꯝꯅꯥꯀꯟꯒꯤ ꯑꯦꯝ ꯌꯨꯒꯤ ꯃꯦꯟ ꯒꯦꯠꯇꯨ ꯅꯠꯇꯕ ꯁꯣꯝꯅꯥꯀꯟꯒꯤ ꯎꯝ ꯅꯣꯡꯄꯣꯛ ꯒꯦ ꯒꯦꯠꯇꯣ ꯑꯗꯨꯒꯤꯗꯨꯗ ꯈꯤꯇꯪ ꯆꯠꯂ ꯂꯩꯌꯦꯕ ꯑꯗꯨ ꯅꯣꯡꯄꯣꯛ ꯒꯦꯠꯇꯣ ꯍꯥꯡꯗꯕꯒꯤ ꯑꯩꯈꯣꯏꯁꯦ ꯀꯣꯏꯔ ꯆꯠꯂꯦꯕꯀꯣ ꯈꯨꯅꯤꯡ ꯑꯋꯥꯡꯕꯤ ꯇꯣꯡꯉꯒ ꯆꯠꯀꯦꯅ ꯇꯧꯕꯅꯦꯕ ꯑꯁ ꯑꯩ ꯄꯣꯠꯇꯣꯗꯒꯗꯤ ꯈꯨꯅꯤꯡ ꯋꯥꯡꯕꯤ ꯇꯣꯡꯗ꯭ꯔꯣ ꯍꯤꯜꯁꯀ ꯇꯣꯡꯗ꯭ꯔꯣ
ꯎꯝ ꯑꯗꯨꯒ ꯋꯥꯏꯔꯤꯔꯥ ꯃꯤꯉꯣꯟꯗꯒꯤ
ꯇꯤꯌꯦ ꯈꯪꯕ꯭ꯔꯥ ꯈꯨꯅꯋꯥꯡꯕꯤꯗꯨꯅꯅꯦ ꯆꯦꯔꯪꯗ ꯌꯣꯝꯖꯜꯂ ꯄꯨꯔ ꯆꯠꯂꯦ
ꯎꯝ
ꯅꯦ ꯀ꯭ꯔꯣꯞꯁ ꯇꯣꯡꯉꯒ ꯆꯠꯂꯤꯕ ꯈꯣꯡꯅ ꯆꯠꯄꯒꯤ
ꯐꯔꯦ ꯑꯗꯨꯅ ꯅꯣꯏ ꯅꯛꯄꯩꯅꯦ
ꯑꯗꯣ ꯏꯃꯥꯟꯅꯕꯤꯅ ꯅꯛꯄ ꯍꯥꯏꯁꯦ ꯑꯦꯝ ꯌꯨ ꯃꯅꯨꯡꯗꯩ ꯊꯣꯛꯂꯛꯄꯗꯤ ꯐꯅ ꯌꯥꯝ ꯂꯥꯞꯄꯤꯍꯦ ꯄꯨꯡ ꯈꯥꯢꯃ ꯍꯦꯟ ꯆꯪꯢ ꯃꯤꯅꯤꯠ ꯅꯤꯐꯨ ꯍꯦꯟꯅ ꯆꯪꯏ ꯈꯪꯕ꯭ꯔꯥ ꯈꯣꯡꯅ ꯆꯠꯂꯤꯔ ꯍꯥꯢꯁꯦ ꯍꯣꯏ
ꯑꯩꯈꯣꯏꯒꯤ ꯂꯝꯕꯤꯗꯣ ꯁꯨꯃꯥꯏꯅ ꯐꯥꯎꯖꯤꯟ ꯖꯠꯂꯥꯎ ꯐꯥꯎꯖꯤꯟꯒꯤ ꯌꯥꯕꯗꯣ ꯃꯅꯤꯡ ꯊꯣꯡꯗꯣ ꯍꯥꯡꯗꯕꯅꯤꯅ ꯑꯁꯣꯝ ꯅꯥꯀꯟꯗꯩ ꯃꯦꯟ ꯒꯦꯠ ꯔꯣꯗꯂꯣꯝꯗꯩ ꯑꯥ ꯀꯣꯏꯔ ꯆꯠꯂꯕꯅꯤꯅ ꯁꯥꯡꯉꯦꯕ ꯂꯝꯕꯤꯗꯣ ꯐꯅꯌꯥꯝ ꯍ ꯈꯣꯡꯎꯞꯇꯨ ꯇꯨꯝꯖꯤꯟꯈꯤꯅꯤꯅꯦ ꯄꯥꯝꯃꯨꯗꯅ
ꯎꯝ
ꯈꯨꯡꯎꯞꯇꯨꯅ ꯆꯦꯟꯒꯔ ꯕꯦꯛꯇ ꯍꯥꯞꯆꯜꯂꯦ ꯑꯗꯨꯗꯨꯒꯅꯦ ꯑ ꯀ꯭ꯔꯣꯞ ꯇꯣꯡꯉꯦ ꯀ꯭ꯔꯣꯞ ꯇꯣꯡꯉꯒ ꯆꯠꯂꯤꯕ
ꯑꯗꯨꯒ ꯑꯥ ꯌꯧꯔꯀꯥꯟꯗ ꯍꯣꯡꯇꯣꯛꯏꯕ ꯑꯗꯨ ꯏꯃꯥꯟꯅꯕꯤꯅ ꯑꯩ ꯃꯤꯃꯤꯅꯒ ꯊꯤꯟꯕꯤꯔꯤꯕꯣꯏ ꯅꯤꯡꯉꯦꯌ
ꯁ꯭ꯋꯥꯁꯨ ꯃꯥꯜꯂꯨꯏꯅꯦ ꯅꯣꯏ ꯇꯥꯃꯣꯒ ꯆꯠꯄꯒ ꯃꯥꯜꯂꯨꯏꯅꯦ ꯎꯝ
ꯑꯇꯩ ꯃꯐꯝ ꯐꯖꯕ ꯈꯪꯗ꯭ꯔꯣ ꯈꯉꯤ
ꯑꯅꯛꯄꯗ ꯑꯝꯇ ꯍꯥꯏꯔꯛꯑꯣ
ꯑꯅꯛꯄꯗ ꯌꯥꯝ ꯂꯩ ꯀꯩꯅꯣ
ꯑꯩꯅ ꯆꯠꯅꯤꯡꯕ ꯃꯐꯝ ꯍꯥꯏꯔꯛꯎꯔꯥ ꯑꯆꯥꯄꯣꯠ ꯆꯥꯕꯝ
ꯍꯥꯏꯔꯛꯑꯣ
ꯑꯁꯤꯒꯤ ꯎꯝ ꯑ ꯃꯍꯥꯕꯂꯤꯒꯤꯗꯨꯗ ꯄꯤ ꯊ꯭ꯔꯤ ꯍꯥꯏꯕ꯭ꯔꯥ ꯀꯩꯅꯣꯝ ꯂꯩꯕꯅꯤꯅꯦ ꯑ ꯐꯨꯠ ꯁꯤ ꯄ꯭ꯂꯦꯠꯇꯔꯒ ꯇꯧꯔꯒ ꯑ ꯁꯤ ꯐꯨꯠ ꯆꯥꯕꯝ ꯑꯃ ꯂꯩꯕꯅꯦ ꯑꯗꯨꯗꯣ ꯆꯠꯅꯤꯡꯉꯦ ꯑꯩꯗꯤ ꯌꯥꯔꯦ ꯃꯍꯥꯕꯂꯤ ꯑꯁꯥꯏꯗꯤ ꯇꯟꯂꯦ ꯃꯍꯥꯕꯂꯤꯗ ꯑꯗꯨꯗꯣ ꯆꯠꯅꯤꯡꯉꯦ ꯑꯗꯨꯒ ꯎꯝ ꯁꯣꯝ ꯅꯥꯀꯟꯗ ꯑꯃ ꯂꯤ ꯖꯔꯥꯁꯨ ꯆꯠꯅꯤꯡꯉꯤ ꯑꯩ ꯆꯠꯅꯤꯡꯕꯌꯥꯝ ꯎꯄꯥ ꯆꯤꯛꯀꯟꯁꯨ ꯑꯗꯨꯝ ꯆꯠꯅꯤꯡꯉꯦ ꯑꯗꯨꯒ ꯑꯃ ꯈꯔ ꯈꯔ ꯈꯔ ꯆꯝꯇꯛ ꯇꯧꯕ ꯑꯃ ꯍꯥꯏꯔꯒꯅ ꯁꯤꯒꯤ ꯈꯣꯡꯅꯥꯡ ꯑꯅꯤ ꯀꯥꯔꯛꯀꯤ ꯎꯝ ꯑꯆꯥꯄꯣꯠ ꯀꯦꯛ ꯌꯣꯟꯐꯝ ꯄꯔꯦꯡ ꯂꯩꯕꯗꯣ ꯀꯦꯛꯀ ꯃꯌꯥꯝ ꯌꯣꯟꯕ ꯑꯃ ꯂꯩꯒ ꯃꯌꯥꯝ ꯌꯣꯟꯕꯗꯣ ꯑꯗꯨꯒꯤꯗꯨꯗ ꯑꯃꯁꯨ ꯂꯩꯕꯅꯦ ꯐꯨꯠ ꯑꯦꯟ ꯔꯤ ꯍꯥꯏꯕ꯭ꯔꯥ ꯇꯦꯛ ꯏꯇꯔꯤ ꯍꯥꯏꯕ꯭ꯔ ꯀꯩꯅꯣ ꯑꯗꯨꯁꯨ ꯆꯠꯅꯤꯡꯉꯦ ꯑꯗꯨꯗꯨꯒ ꯑꯁꯣꯝ ꯅꯥꯀꯟꯒꯤ ꯑꯥ ꯁꯉꯥꯏ ꯁꯔꯣꯛꯂꯣꯝꯗ ꯒꯤꯕꯤꯡ ꯇ꯭ꯔꯤꯁ ꯍꯥꯏꯕꯔ ꯀꯩꯅꯣ ꯑꯃ ꯂꯩꯕꯅꯦ ꯑꯗꯨꯗꯨꯁꯨ ꯆꯠꯅꯤꯡꯉꯤ ꯐꯖꯕꯅꯦ ꯍꯧꯖꯤꯛꯀꯤ ꯒꯤꯕꯤꯡ ꯇ꯭ꯔꯤꯗꯨꯁꯨ ꯌꯥꯝ ꯐꯖꯕꯅꯦ ꯀꯩꯅꯣꯁꯨ ꯆꯠꯅꯤꯡꯉꯤꯍꯦ ꯑꯩ ꯐꯥꯝ ꯀꯦꯐꯦꯁꯨ ꯆꯠꯅꯤꯡꯉꯦ ꯆꯠꯅꯤꯡꯕꯩ ꯋꯥꯗꯤ ꯆꯠꯅꯤꯡꯕ ꯉꯥꯛꯇ ꯉꯥꯇꯅꯤ
ꯅꯣꯏ ꯀꯩꯅꯣꯗ ꯍꯧꯔꯥ ꯆꯠꯂꯣ ꯑꯦꯟ ꯗ꯭ꯔꯥꯏꯚꯔ ꯑꯣꯏꯍꯜꯂꯨ ꯀꯩꯅꯣ
ꯗ꯭ꯔꯥꯏꯚꯔ ꯑꯣꯏꯍꯟꯕꯗꯣ ꯈꯪꯗꯦ ꯑꯩꯗꯤ ꯅꯨꯄꯤ ꯉꯥꯛꯇ ꯆꯠꯁꯤ ꯆꯠꯃꯤꯟꯅꯕꯅ ꯅꯨꯡꯉꯥꯏ ꯑꯗꯩ ꯗ꯭ꯔꯦꯁ ꯃꯥ ꯊꯣꯛꯄ ꯃꯥꯏ ꯂꯩꯖꯖꯅꯤ ꯅꯨꯄꯤ ꯅꯣꯏ ꯅꯃꯥꯟꯅꯕꯤꯒ ꯇꯧꯔꯒ ꯆꯠꯂꯣ ꯃꯥꯒ ꯆꯠꯃꯤꯟꯅꯕꯗꯣ ꯅꯨꯡꯉꯥꯏꯇꯦꯕ ꯅꯍꯥꯟꯃꯨꯛ ꯆꯠ ꯑꯗꯨꯁꯨ ꯃꯃꯥꯟꯅꯕꯒ ꯃꯥꯅ ꯊꯣꯛꯄ ꯑꯃ ꯂꯩꯑꯦꯕꯨ ꯑꯗꯨꯑꯣꯏꯁꯨ ꯈꯪꯗꯦ ꯅꯨꯡꯉꯥꯏꯇꯦ ꯑꯩ ꯅꯨꯡꯉꯥꯏꯕ ꯌꯧꯗꯦ ꯏꯃꯥꯟꯅꯕꯤ ꯉꯥꯛꯇ ꯆꯠꯈꯤꯕꯅ ꯅꯨꯡꯉꯥꯏꯕ ꯍꯦꯜꯂꯤ
ꯑꯦ ꯃꯃꯥꯟꯅꯕ ꯑꯃ ꯄꯨꯖꯔꯛꯑꯗꯤ ꯃꯥꯒ ꯂꯩꯖꯔꯁꯤꯅꯤ ꯅꯃꯥꯟꯅꯕꯤꯒꯩ ꯅꯣꯏꯒ ꯑꯃ ꯄꯨꯜꯂꯣ
ꯑꯗꯨ ꯅꯨꯡꯉꯥꯏꯇꯦ ꯑꯗꯨ ꯅꯨꯡꯉꯥꯏꯇꯦ ꯑꯩꯗꯤ
ꯑꯩꯈꯣꯏ ꯌꯥꯗ꯭ꯔꯦ ꯂꯩꯇꯕꯩ ꯇꯧꯕꯩ ꯃꯣꯢ ꯂꯩꯔꯗꯤ ꯆꯠꯂꯅꯤ
ꯎꯝ ꯌꯥꯕꯨꯗꯤ ꯌꯥꯢ ꯑꯗꯣ ꯇꯜꯂꯦ ꯑꯩ
ꯀꯥꯡꯒꯤ ꯂꯥꯏ ꯈꯣꯏꯔꯝꯕ ꯆꯠꯂꯨꯖꯦ ꯍꯥꯏꯑꯣ ꯅꯣꯏ ꯀꯩꯅꯣꯗ ꯑꯩ ꯀꯥꯡꯗꯣ
ꯑꯥꯗ ꯂꯩꯗꯣꯏꯅꯦ ꯏꯃꯥꯟꯅꯕꯤꯒ ꯄ꯭ꯥ꯭ꯂꯟ ꯏꯃꯥꯟꯅꯕꯤꯒ ꯄ꯭ꯂꯥꯟ ꯁꯤꯟꯖꯜꯂꯦꯕ ꯔꯥꯝ ꯈꯣꯏꯔꯝ ꯆꯄꯩꯔꯣ ꯍꯥꯏꯖꯦ ꯎꯝ ꯈꯣꯏꯔꯝꯕ ꯆꯠꯄ ꯅꯠꯇꯦ ꯃꯣꯏꯔꯥꯡ ꯆꯠꯁꯦ ꯍꯥꯏꯅꯕ
ꯎꯝ ꯀꯩꯗ ꯆꯠꯇꯣꯏꯅꯣ ꯃꯣꯏꯔꯥꯡꯗꯨꯅ
ꯏꯃꯥꯅꯕꯤꯒꯤ ꯅꯨꯄꯥ ꯗꯌꯥꯅꯤꯗꯣ ꯈꯪꯕ꯭ꯔꯥ
ꯎꯝ ꯄꯩꯁꯥ ꯌꯥꯝ ꯄꯥꯏꯃꯥꯂꯦ ꯒꯥꯔꯤꯒ ꯂꯩꯔꯦ
ꯌꯥꯝ ꯄꯥꯏꯕ ꯅꯦ ꯇꯦ ꯑꯗꯨꯒꯤꯁꯨ ꯇꯉꯥꯏꯐꯗꯕꯩ ꯂꯩꯅꯤ ꯀꯥꯏ ꯍꯥꯏꯕ ꯈꯪꯗꯦ ꯑꯗꯨ ꯑꯩ ꯄꯥꯏꯕ ꯄꯥꯢꯗꯕ ꯂꯩꯔꯦ ꯍꯥꯏꯕꯅꯤ ꯑꯗꯣ ꯃꯉꯣꯟꯗ ꯆꯠꯁꯦꯅ ꯍꯧꯋꯦ ꯍꯥꯏꯕꯅꯦ ꯈꯪꯗꯦ
ꯅꯣꯏ ꯆꯠꯃꯤꯟꯅꯤꯉꯥꯏꯒ ꯂꯩ
ꯂꯩ ꯃꯉꯣꯟꯗ ꯆꯠꯁꯦꯅ ꯍꯧꯕꯅꯦ ꯑꯗꯨ ꯀꯩ ꯍꯥꯏꯛꯇꯣꯏꯅꯣ ꯈꯪꯗꯦ ꯊꯕꯛꯁꯤ ꯆꯤꯜꯂꯦ ꯍꯥꯏꯀꯗ ꯊꯕꯛꯄꯨꯗꯤ ꯌꯥꯝ ꯆꯤꯡꯒꯟꯕꯅꯦ ꯃꯥꯁꯨ ꯁꯥꯟꯇꯣꯝꯕꯗꯣ ꯊꯕꯛ ꯑꯃꯒꯤ ꯑꯃꯒꯤ ꯌꯦ ꯀꯣꯢꯆꯦꯟ ꯆꯦꯟꯅꯦꯕ
ꯌꯥꯝ ꯀꯨꯏ ꯆꯠꯂꯤꯅꯦ ꯃꯕꯥꯟꯅꯤ ꯆꯠꯂꯦ ꯆꯍꯤ ꯀ꯭ꯌꯥ ꯁꯨꯔꯦ ꯑꯍꯨꯝ ꯍꯦꯜꯂꯕ
ꯀꯝ ꯀꯥꯟꯗꯩꯅꯣ
ꯁꯦꯀꯦꯟ ꯁꯦꯀꯦꯟ ꯌꯔ ꯀꯥꯔꯛꯄꯗ ꯕꯤ ꯎꯝ ꯍꯣꯏ ꯕꯤ ꯑꯦ ꯁꯦꯀꯦꯟ ꯌꯔ ꯀꯥꯔꯛꯄ ꯑꯗꯥꯏꯗ ꯑꯣꯏꯗꯣꯏꯕ
ꯎꯝ ꯗꯨꯗꯤ ꯈꯣꯏꯅ ꯍꯥꯜꯂꯦ ꯅꯣꯏꯅꯕꯨꯗꯤ ꯍꯥꯟꯒ꯭ꯔꯦ
ꯁꯦꯀꯦꯟ ꯁꯦꯃꯤꯁꯇꯔ ꯔꯣ ꯁꯦꯀꯦꯟ ꯌꯔ ꯔꯣ ꯀꯩꯅꯣꯝ ꯑꯣꯏ ꯑꯣ ꯁꯦꯀꯦꯟ ꯁꯦꯃꯤꯁꯇꯔ ꯑꯣꯏꯕ ꯐꯥꯔꯁ ꯌꯔ ꯑꯣꯏꯗꯣꯏꯅꯦ ꯑꯗꯨꯗꯤ
ꯄꯥꯁ ꯁꯦꯃꯤꯁ ꯇꯔ ꯀꯔꯝ ꯑꯩꯈꯣꯏꯗꯣ ꯀꯩꯅꯣ ꯇꯧꯗꯦꯀꯣ ꯐꯥꯁ ꯁꯦꯃꯤꯁꯇꯔ ꯑꯗꯨꯝꯗꯤ ꯀꯣꯔꯣꯅꯥꯒꯤ ꯀꯩꯅꯣ ꯊꯥꯈꯤꯗꯥꯏꯅꯦ
ꯎꯝ
ꯀꯝꯀꯥꯟꯗꯒꯤ ꯑ ꯍꯣꯏ ꯑꯦꯛꯖꯥꯝ ꯊꯥꯕ ꯅꯨꯃꯤꯠꯇꯨꯗꯩꯔ ꯀꯩꯅꯣꯝ ꯑꯣꯏꯗꯥꯏ
ꯀꯨꯏꯔꯦ ꯆꯍꯤ ꯃꯔꯤꯃꯨꯛ ꯁꯨꯔꯦ ꯍꯦꯜꯂꯦ ꯃꯔꯤꯕꯨ ꯍꯦꯜꯂꯦ ꯅꯪꯅꯗꯤ ꯍꯥꯟꯕ ꯃꯥꯜꯂꯦ ꯑꯗꯣ
ꯅꯍꯥꯟꯗꯒꯤ ꯑꯩꯅ ꯍꯥꯜꯂꯦ ꯑꯩꯗꯤ ꯀꯩꯅꯣ ꯇꯧꯕ ꯀꯥꯟꯗ ꯗꯨꯋꯦꯞ ꯂꯣꯏꯔꯛꯄ ꯑꯗꯥꯏ ꯀꯥꯟꯗꯒꯤ
ꯑꯣ
ꯅꯣꯛꯅꯤꯡꯕꯅꯤ
ꯀꯃꯩ ꯀꯃꯥꯏ ꯊꯦꯡꯅꯩꯅꯣꯕ
ꯅꯪ ꯈꯪꯗ꯭ꯔꯣ ꯍꯥꯢꯖꯦ ꯅꯪ ꯇꯥꯗ꯭ꯔꯤꯕꯣ ꯋꯥꯔꯤ
ꯀꯥꯎꯒ꯭ꯔꯦ
ꯄꯨꯔꯥ ꯇꯠꯄ
ꯈꯪꯅꯕ ꯑꯍꯥꯟꯕꯗꯒꯗꯤ ꯑꯩꯗꯤ ꯈꯪꯗꯦ ꯍꯦ ꯃꯁꯛ
ꯑꯣ
ꯑꯗꯨ ꯃꯥꯅ ꯍꯥꯏꯖꯔꯛꯄꯅꯦ ꯑꯩꯈꯣꯏꯁꯦ ꯆꯠꯂꯦꯕ ꯀꯛꯋꯥꯗ ꯑꯗꯨꯒ ꯃꯌꯨꯝꯗꯣ ꯈꯪꯗ꯭ꯔꯕ ꯑꯗꯨꯗ ꯖꯦꯅꯤꯁꯅ ꯗꯥ ꯔꯣꯁꯗ ꯐꯣꯟ ꯇꯧꯕ
ꯇꯧꯕꯩ ꯑ
ꯃꯌꯨꯝ ꯈꯪꯗ꯭ꯔꯦ ꯌꯧꯔꯛꯑꯦ ꯀꯔꯝꯕꯅꯣꯅ ꯁꯣꯔꯥꯠ ꯃꯐꯝ ꯑꯝꯗꯤ ꯂꯩ ꯁꯤ ꯑꯣꯖꯥꯠꯂ ꯑꯣꯟꯅꯔꯝꯃꯗꯤ ꯗꯤ ꯑꯃꯨꯛ ꯆꯪꯕꯗꯣ ꯏꯀꯥꯏꯖꯩꯅ ꯍꯥꯏꯕ ꯑꯗꯨꯗ ꯃꯃꯥꯟꯅꯕ ꯊꯥꯗꯣꯔꯛꯀꯦꯅ ꯍꯥꯏꯔꯛꯄ
ꯑ
ꯑ ꯑꯩꯈꯣꯏꯗꯣ ꯉꯥꯏ ꯂꯩꯕ ꯑꯗꯣ ꯃꯥꯅꯦꯗꯤ ꯈꯪꯗꯦꯍꯦ ꯊꯣꯛꯂꯛꯏꯗꯣ ꯑꯗꯨꯝ ꯀꯥꯟꯗꯗꯤ ꯀꯣꯟꯅ
ꯅ ꯍꯥꯏꯔꯛꯑꯀꯥꯟ ꯈꯪꯉꯤꯅꯦ ꯎꯝ ꯑꯣ ꯑꯗꯨꯒ ꯊꯣꯛꯂꯛꯑꯦ ꯑꯣ ꯄꯣ ꯆꯃꯤꯟꯅꯔꯛꯑꯦ ꯑ
ꯑꯗꯨꯗꯒꯤ ꯑꯗꯨꯗꯒꯤ ꯃꯥꯗꯣ ꯗꯥ ꯔꯣꯁꯟ ꯍꯣꯏꯗꯒꯤ ꯅꯝꯕꯔ ꯂꯧꯋꯦꯌꯦ ꯑꯍꯥꯟꯕꯗꯒꯗꯤ ꯏꯁ
ꯗꯒꯗꯤ ꯏꯁ ꯋꯥꯁꯦ ꯑꯝꯇ ꯍꯥꯏꯔꯛꯄꯗꯅꯦ ꯃꯦꯁꯦꯁ ꯅ ꯎꯝ
ꯑꯗꯨ ꯗꯒꯤ
ꯑꯗꯨꯗꯒꯤ ꯑꯣ
ꯈꯪꯅꯒ꯭ꯔꯦ ꯀꯨꯏꯔꯦ ꯀꯨꯏꯔꯦ ꯈꯪꯉꯧꯗꯦ
ꯈꯅꯥ ꯈꯅꯥꯗꯅꯥ ꯀꯥꯏꯌꯣ
ꯎ ꯈꯅꯥ ꯈꯅꯥꯗ ꯈꯅꯥꯗꯅ ꯑꯁ ꯇꯜꯂꯦ ꯃꯤ ꯃꯤ ꯅꯨꯄꯥꯎꯔꯥ ꯇꯣꯛꯅꯅꯤꯡꯉꯤ
ꯅꯣꯏꯗꯤ ꯏꯈꯠꯄꯨ ꯈꯠꯅꯗꯕ ꯃꯥꯜꯂꯤꯗ ꯑꯩ ꯈꯅꯕ ꯄꯥꯛ
ꯀꯔꯥꯏꯗꯦ ꯅꯪ ꯇꯥꯗꯕꯩꯅꯦ ꯅꯝꯕꯔꯒꯖ ꯕ꯭ꯂꯣꯛꯅꯦ ꯇꯧꯅꯩꯁꯦ
ꯅꯪꯅ ꯍꯟꯕ꯭ꯔ ꯗꯥꯄ꯭ꯔꯗꯤꯞꯅ ꯍꯟꯕ꯭ꯔꯥ ꯑꯗꯨꯗꯤ
ꯑꯁ
ꯑꯩꯔꯣ ꯑꯩꯗꯤ ꯃꯋꯥ ꯂꯧꯗꯦꯗ ꯀꯩꯅꯣ ꯃꯥꯗꯤ ꯅꯨꯄꯤ ꯐꯪꯉꯔꯣꯏꯅ ꯑꯃꯨꯛ ꯇꯧꯖꯔꯛꯄꯩꯋꯥꯅꯤ
ꯑꯁ ꯋꯥꯔꯤ ꯑꯃ ꯇꯝꯕꯤꯒꯦꯁꯦ
ꯀꯩ ꯋꯥꯔꯤꯅꯣ ꯇꯝꯃꯣ ꯇꯝꯃꯣ ꯍꯣꯔꯦꯟ ꯇꯝꯕꯤꯔꯒꯦ ꯑꯣꯈꯦ ꯍꯣꯏ ꯍꯣꯏ ꯑꯗꯨꯗꯤ ꯍꯣꯔꯦꯟꯃꯨꯛ ꯁꯥꯟꯅꯔꯁꯦ
ꯀꯔꯤ ꯊꯝꯃꯒꯦ ꯍꯣꯔꯦꯟ ꯑꯃꯨꯛ ꯁꯥꯟꯅꯔꯁꯦ ꯍꯥꯏꯕ ꯑꯗꯨꯗꯤ
ꯍꯣꯏ ꯍꯣꯏ